ꯑꯔꯕꯣ
ꯇꯥꯔꯦ
ꯀꯩꯗꯩꯩ ꯅꯣ
ꯑꯩꯁꯦ ꯁꯨꯝ ꯎꯝ ꯈꯪꯗꯦ ꯆꯠꯄ ꯁꯥꯟꯅꯔꯦ ꯍꯥꯏꯇꯥꯔꯦ
ꯀꯥꯏꯂꯤꯕ
ꯑꯣ ꯑꯩꯈꯣꯏꯒꯤ ꯕꯦꯔꯟꯗ ꯍꯥꯏꯒꯦꯔꯥ ꯑꯗꯨꯝꯕ ꯑꯗꯨꯗ
ꯑꯣ ꯀꯩꯒꯤꯅꯣ ꯃꯁꯤ ꯌꯥꯝ ꯇ ꯍꯜꯂꯛꯏꯗꯤ
ꯍꯣꯏ ꯁꯤ ꯃꯣꯏ ꯑꯇꯣꯞꯄ ꯑꯦꯛꯁꯇ꯭ꯔꯥ ꯀ꯭ꯂꯥꯁ ꯂꯩꯕ ꯑꯗꯨꯗꯨꯒꯤ ꯑꯗꯨ ꯑꯦꯛꯁꯇ꯭ꯔꯥ ꯀ꯭ꯂꯥꯁ ꯂꯩꯔꯒ ꯑꯩꯈꯣꯏ ꯌꯧꯜꯂꯛꯄ ꯌꯥꯔꯣꯏꯗꯕ ꯑ ꯍꯂ ꯆꯤꯂꯛꯈ꯭ꯔꯕ ꯑꯗꯨꯒꯤ
ꯑꯥꯎ
ꯑꯦꯦꯟꯁꯥꯡ ꯆꯥꯠꯒꯦ
ꯉꯁꯤꯁꯦ ꯀꯩꯅꯣ ꯆꯥꯕꯗꯣ ꯑꯣ
ꯍꯋꯥꯏ ꯍꯋꯥꯏ ꯀꯪ ꯇꯛ ꯗꯁ ꯀꯨꯁꯀ ꯊꯣꯡꯉꯦ
ꯍꯋꯥ ꯀꯥꯟ ꯇꯀꯗꯁ ꯄꯨꯁꯀ
ꯑ ꯄꯥꯇꯄꯣ
ꯄꯁꯦ ꯊꯥꯎ ꯍꯥꯞꯄ ꯊꯣꯡꯉꯣ ꯀꯃꯥꯏꯅ ꯇꯧꯔꯤꯅꯣ
ꯎꯝ ꯐꯨꯠꯇꯣꯏ ꯍꯥꯟꯅ ꯀꯩꯅꯣ ꯇꯧꯗꯣꯏꯅꯦ ꯑ ꯀꯥꯝꯍꯟꯗꯣꯏꯅꯤꯅꯦꯕꯀꯣ ꯑꯗꯨꯒ ꯑꯃꯨꯛ ꯊꯥꯎ ꯑ ꯊ ꯑꯃ ꯁꯗꯣꯏꯅꯦ ꯍꯥꯎꯕꯅꯦ ꯅꯪ ꯗꯁ ꯀꯨꯠ ꯂꯩꯔꯗꯤ ꯇ꯭ꯔꯥꯏ ꯇꯧ
ꯑꯩꯗꯤ ꯅꯍꯥꯟ ꯊꯥꯔꯛꯑꯣꯅ
ꯂꯣꯏꯈ꯭ꯔꯦ ꯍꯦꯛ ꯏꯟꯁꯥꯡ ꯂꯣꯏ ꯆꯥꯊꯣꯛꯈ꯭ꯔꯦ
ꯐꯠꯇꯕꯤꯌꯦ ꯊꯥꯔꯛꯄ ꯌꯥꯕꯅꯤꯅꯪ ꯑꯩꯉꯣꯟꯗ ꯀꯛꯏ ꯈꯜꯂꯒ ꯐꯣꯇꯣꯗꯪꯉꯔꯁꯤ
ꯑꯩ ꯅꯣꯡꯃ ꯐꯖꯅ ꯊꯣꯡꯉꯒ ꯊꯥꯔꯛꯀꯦ
ꯎꯝ ꯉꯒꯤꯒꯦ
ꯉꯁꯤ ꯆꯥꯛ ꯆꯥꯅꯅꯦ ꯍꯥꯏꯔꯝꯃꯣꯏ
ꯈꯪꯗꯦ ꯆꯥ ꯈꯪꯗꯦꯕ ꯑꯩ ꯆꯥꯗꯧꯕ꯭ꯔꯥ ꯒ꯭ꯟꯃꯤꯟ ꯇꯥꯗ꯭ꯔꯤꯕ
ꯑ
ꯈꯪꯗꯦ ꯀꯩꯝ ꯍꯥꯏꯗꯕ꯭ꯔꯥ
ꯄꯥꯎ ꯇꯥꯗꯤ ꯃꯣꯏ ꯀꯥꯏꯗ ꯆꯥꯗꯣꯏꯅꯣ ꯈꯪꯗꯦ ꯑꯗꯣ ꯆꯥꯗꯤ ꯆꯥꯅꯔꯝ ꯆꯪꯅꯔꯝꯕꯒꯤ ꯄ꯭ꯂꯥꯟ ꯂꯩꯔꯝꯒꯗ꯭ꯔꯥ ꯑ
ꯆꯥꯒꯦꯔꯥ ꯊꯛꯀꯦꯔꯥ ꯍꯧꯖꯤꯛ ꯄꯨꯟꯗꯧ ꯃꯥꯟꯕꯒꯤ ꯋꯥꯈꯜꯗ
ꯑꯣ ꯍꯣꯏ ꯍꯪ ꯆꯤꯠ ꯆꯪ ꯑꯥ ꯍꯪꯆꯤꯠ ꯆꯪꯒꯅꯤ ꯍꯥꯏꯕꯅꯦꯕ
ꯑꯣ ꯃꯥ ꯌꯨꯝ ꯍꯥꯏꯊꯈꯤꯕ ꯃꯥꯜꯂꯦꯕ ꯑꯗꯨꯗꯨꯒꯤ
ꯎꯝ ꯍꯥꯏꯔꯝꯃꯤꯔꯣ
ꯑꯥꯎ ꯑꯗꯣ ꯋꯥꯔꯤ ꯐꯖꯅ ꯁꯥꯟꯅꯗ꯭ꯦꯔꯤꯕ ꯃꯥ ꯏꯟꯇꯔꯟ ꯆꯠꯂ ꯂꯣꯏꯨꯔꯒ ꯑꯗꯨꯝ ꯆꯠꯈ꯭ꯔꯦꯕ ꯐꯖꯅ ꯋꯥꯔꯤ ꯁꯅꯗ꯭ꯔꯦꯕ ꯑꯗꯨꯗꯒꯤ ꯒꯥꯔꯤ ꯊꯧꯈ꯭ꯔꯕꯒꯤ
ꯂꯩꯔꯝ ꯀꯅꯤ ꯍꯣꯔꯦꯟ ꯄꯥꯎ ꯇꯥꯔꯗꯤ ꯍꯥꯏꯕꯤꯒꯦ ꯅꯉꯣꯟꯗ
ꯎꯝ ꯍꯥꯏꯕꯤꯌꯨ ꯍꯥꯏꯕꯤꯌꯨ ꯅꯪꯗꯤ ꯐꯅꯌꯥꯝ ꯏꯃꯥꯟꯅꯕ ꯐꯅꯌꯥꯝ ꯎꯅꯔ ꯎꯗꯕ ꯃꯤ ꯌꯥꯝ ꯄꯨꯔꯝꯅꯤꯀꯣ ꯅꯪꯗꯤ ꯅꯣꯏ ꯅꯣꯏꯗ ꯅꯃꯥꯟꯅ ꯅꯋꯥꯎ ꯅꯨꯄꯥ ꯂꯩꯔꯕꯗ ꯑꯗꯨꯝ ꯂꯥꯛꯑꯝꯅꯤꯀꯣ
ꯎꯗꯦ ꯑꯩ ꯅꯍꯥꯟ ꯑꯩꯅ ꯅꯉꯣꯟꯗ ꯍꯥꯏꯈ꯭ꯔꯕꯣ ꯑ ꯑꯩꯈꯣꯏꯒꯤ ꯀꯣꯏꯕ ꯆꯠꯄ ꯅꯨꯃꯤꯠꯇꯣ ꯑꯩꯈꯣꯏ ꯑꯩꯈꯣꯏ ꯀꯣꯂꯦꯖꯀꯤ ꯀꯣꯏꯕ ꯆꯠꯄ ꯅꯨꯃꯤꯠꯇꯣ ꯑꯗꯨꯗ ꯀꯩꯅꯣꯗꯣ ꯊꯦꯡꯅꯩꯌꯦꯕꯀꯣ ꯀ ꯆꯟꯗ꯭ꯔ ꯈꯣꯡꯗꯒꯤ ꯏꯜꯅ ꯍꯧꯕꯠꯇꯣ
ꯑꯦꯝꯅ
ꯑꯦꯜꯅ ꯍꯧꯕꯗꯣ
ꯑꯣ ꯈꯅꯤ ꯈꯅꯤ
ꯇ ꯊꯦꯡꯅꯑ
ꯑꯣ ꯀꯧꯅꯗꯦ
ꯀꯧꯔꯛꯑꯦ ꯃꯥꯅ ꯍꯥꯟꯅ ꯑꯗꯨꯒ ꯑꯩ ꯑꯩꯗꯣ ꯌꯦꯉ ꯉꯥꯏꯇꯪꯒꯤ ꯃꯁꯛ ꯀꯥꯎꯔ
ꯍꯥꯃꯨꯁꯨ ꯃ ꯑꯀ ꯊꯅ ꯑꯕꯨ ꯇ ꯎꯝ ꯀꯧꯔꯛ ꯎꯝ ꯋꯥꯔꯤꯁꯤꯅꯧ ꯌꯥꯗꯦꯅ ꯁꯥꯎꯕꯅ
ꯑꯦ ꯑꯗꯨ ꯃꯥꯗꯤ ꯑꯗꯨꯝ ꯀꯧꯒꯟꯕꯅꯦ
ꯅꯠꯇꯦ ꯐꯣꯏꯕ ꯃꯥꯅ ꯍꯥꯏꯁ ꯃꯥꯅ ꯀꯧꯒꯦ ꯍꯥꯏꯕ ꯑꯗꯨꯗ ꯑꯩꯅ ꯅꯦ ꯇꯂꯦ ꯇꯂꯦꯅ ꯆꯠꯄ ꯑꯗꯨꯗꯨꯒꯤ ꯏꯃꯅꯝ ꯑꯩ ꯈꯨꯡꯅꯥꯪ ꯅꯨꯄꯥꯗꯨꯅ ꯁꯥꯎꯔꯤꯕ ꯅꯪ ꯌꯥꯝ ꯄꯣꯡꯉꯦ ꯍꯥꯏꯅꯤꯅ
ꯎꯝ ꯎꯝ
ꯁꯥꯟꯅꯕ ꯁꯥꯟꯅꯕ ꯋꯥꯔꯤ ꯑꯗꯨ ꯑꯩꯒꯤ ꯁꯥꯟꯅꯕ ꯃꯩ ꯄꯥꯛꯁꯨ ꯁꯥꯟꯅꯗꯕꯅꯤꯅ ꯈꯪꯗꯦ
ꯈꯁ ꯇꯣꯈ꯭ꯔꯦ ꯇ ꯗ ꯎꯗ ꯀꯨꯏꯔꯕꯒꯤꯀꯣ ꯎ ꯏꯀꯥꯏꯗꯕ ꯍꯥꯏꯇꯥꯥꯔꯛ ꯀꯩ ꯍꯥꯏꯗꯣꯏꯅꯣ ꯌꯥꯝ ꯏꯀꯥꯏ ꯌꯥꯝ ꯊꯤꯅꯤ ꯀꯥꯏ ꯑꯗꯨꯩ ꯇꯜꯂꯕ ꯎꯅꯅꯤꯡꯗ꯭ꯔꯕ ꯑꯗꯨꯗꯒꯤ ꯍꯥꯟꯅꯗꯤ ꯋꯥꯔꯤꯁꯤꯅꯎ ꯁꯤꯅꯎ ꯍꯥꯏꯕ ꯑꯩꯅ ꯀꯔꯤ ꯋꯥꯔꯤꯁꯤꯅꯣꯗꯣꯏꯅꯣ ꯁꯥꯟꯅꯅꯤꯡꯉꯥꯏ ꯇꯜꯂꯦꯕ ꯑꯩ ꯍꯧꯖꯤꯛꯀꯥꯟ ꯋꯥꯔꯤꯁꯤꯅꯅꯤꯡꯗꯦꯕꯒꯤ ꯃꯤ ꯀꯗꯥꯝꯇ
ꯍꯥꯏꯁ ꯁꯥꯟꯗ ꯄꯨ꯭ꯔꯣ
ꯀꯗ ꯈꯪꯅꯗꯅꯕ ꯂꯩꯗꯅ ꯄꯩꯁꯥ ꯈꯪꯗꯦ ꯈꯪꯗꯦ ꯑꯩ ꯀꯃꯥꯏ ꯍꯥꯏꯗꯣꯏꯅꯣ ꯍꯣꯏ ꯁꯁ ꯌ
ꯀ ꯏꯟꯁꯥꯡ ꯆꯥꯒꯦꯅꯣ ꯁꯤꯗꯤ
ꯑꯩꯈꯣꯏꯒꯤ ꯍꯋꯥꯏ ꯊꯣꯡꯉꯦ ꯑ ꯏꯃꯥꯟꯅꯕꯤꯒꯤ ꯍꯋꯥꯏꯖ ꯑꯆꯥꯔ ꯂꯩꯑꯦ ꯍꯥꯏꯕ ꯑꯗꯨꯒꯤ ꯍꯣꯏ ꯆꯥꯔꯅꯦ ꯑꯗꯨꯒ ꯎꯝ ꯌꯦꯟꯗꯤꯤ ꯀꯜꯁ ꯀꯥꯏ ꯇꯗꯨꯒ ꯆꯥ
ꯑꯥ ꯍꯥꯏꯗꯤ ꯍꯋꯥꯏꯖꯥ ꯆꯥꯔꯗꯣ ꯑꯃꯨꯛ ꯆꯥꯖꯗ
ꯅꯣꯏꯗꯤꯦ ꯀꯥꯏ ꯆꯥꯅꯤꯡꯒꯦꯇ ꯂꯩꯔꯕꯅꯤꯅ ꯐ꯭ꯔꯦꯁꯇꯣ ꯐꯪꯉꯕꯅꯤꯅ
ꯎꯝ
ꯑꯩ ꯇꯝꯕ ꯂꯣꯏ ꯅꯤꯡꯁꯨ ꯇꯝꯕ ꯂꯣꯏꯅꯤꯡꯈ꯭ꯔꯦꯕ
ꯣꯂꯣ ꯀꯩꯅꯅ ꯆ ꯍ ꯂ
ꯈꯝꯕ ꯂꯣꯏꯔꯒ ꯅꯨꯡꯉꯥꯏꯅ ꯅꯣꯏꯗꯧꯅ ꯌꯨꯝꯗ ꯏꯃꯥ ꯏꯄꯥꯒ ꯅꯨꯡꯉꯥꯏꯅ ꯌꯁ
ꯎꯝ ꯌꯨꯝꯗ ꯊꯕꯛ ꯃꯌꯥꯝ ꯑꯃ ꯇꯧꯔꯒꯀꯣ
ꯊꯕꯛ ꯊ ꯌꯨꯝꯗ ꯂꯩꯕꯗꯤ ꯅꯨꯡꯉꯥꯏꯗꯅ ꯍꯣꯏ ꯀꯩ ꯍꯥꯏꯅꯤ ꯁꯤꯗꯅ ꯑꯃꯨꯛꯀ ꯅꯣꯡꯇꯣꯝ ꯐꯣꯟꯅꯜꯂꯒ ꯅꯨꯡꯉꯥꯏ ꯁꯤꯗꯤ ꯍꯣꯁꯇꯦꯜꯒꯤ ꯅꯨꯡꯉꯥꯏ ꯕ ꯍꯥꯏꯗ ꯅꯤꯗꯅ ꯅꯪ ꯈꯪꯉꯤꯗꯅ ꯑꯗꯨꯒꯤ ꯅꯨꯡꯉꯥꯏꯁꯨ ꯅꯨꯡꯉꯥꯏꯌꯦ ꯂꯣꯏꯔꯕꯅꯦ ꯑꯗꯨ ꯅꯨꯡꯉꯥꯏꯕꯗꯣ ꯑꯗꯨ ꯑꯗꯨ ꯑꯣꯏꯔꯁꯨ ꯀꯩ ꯍꯥꯏꯅꯤ ꯀ ꯁꯨꯝ ꯂꯩꯈ꯭ꯔꯕꯒꯤ ꯏꯃꯥ ꯏꯄꯥ ꯑꯃꯛꯇꯨꯗꯤ ꯅꯨꯡꯉꯥꯏꯅ ꯂꯩꯅꯤꯡꯕ ꯄ ꯑꯣꯏꯗꯅ ꯑꯗꯨꯗꯨꯒꯤ ꯋꯥꯅꯤꯗꯣ
ꯍꯣꯏ
ꯏꯆꯦꯁꯨ ꯆꯥꯎꯔꯕꯅꯤꯅ ꯀꯅꯥꯅ ꯈꯪꯤ ꯅꯠꯇ꯭ꯔꯥ
ꯎꯝ ꯄꯁꯤꯁ ꯆꯔꯕ ꯅꯥꯏ
ꯇꯁꯦꯡ ꯃꯣꯏꯅꯦ ꯁꯨꯝ ꯏꯆꯦꯁꯨ ꯑꯥ ꯆꯍꯤ ꯑꯥ ꯌꯧꯔꯕꯅꯤꯅ ꯑꯗꯨꯝ ꯃꯇꯝ ꯍꯥꯏꯕꯗꯨꯣ ꯌꯧꯔꯛꯑꯗꯤ ꯑꯗꯨꯝ ꯅꯠꯇ꯭ꯔꯥ ꯑꯗꯨꯅ ꯂꯩꯃꯤꯟꯅꯕ ꯄꯥꯛ ꯐꯪꯉꯕ
ꯅꯣꯏ ꯆꯦꯗꯤ ꯆꯍꯤ ꯀꯌꯥ ꯁꯨꯔꯒꯦ ꯊꯥꯔꯇꯤ ꯍꯥꯏꯔꯕ
ꯍꯥꯏꯂꯣ ꯏ ꯑꯗꯣ ꯃꯥꯁꯦ ꯑꯩ ꯊꯥꯗꯣꯛꯑ ꯆꯠꯅꯤꯡꯉꯣꯏꯕ ꯁꯨꯈ꯭ꯔꯦ ꯃꯥꯡꯗ ꯍꯟꯇꯛ ꯑꯣꯏꯔꯝꯅꯤ ꯆꯪꯉꯛꯏꯕ
ꯍꯟꯗꯛ ꯊꯥꯔꯇꯤ ꯆꯪꯉꯛꯄ
ꯎꯝ
ꯔꯌꯥꯎꯕꯩ
ꯅ ꯀꯌꯥꯁꯂꯒꯦ
ꯇ꯭ꯋꯦꯟꯇꯤ ꯋꯥꯟꯂ ꯇ꯭ꯋꯦꯟꯇꯤ ꯇ ꯂ ꯀ ꯁꯨꯔꯃꯟ꯭ꯋꯦꯟꯇꯤꯨ ꯁꯨꯔꯃꯟ
ꯋꯥꯟ ꯊꯥꯎꯖꯟ ꯀꯌꯥ ꯑꯉꯥꯡꯅꯣ
ꯌꯥꯔ ꯌꯥꯔ ꯑꯁꯤꯕꯁꯤꯗ ꯑꯃꯨꯛ ꯍꯪꯉꯤ
ꯅꯣ ꯅꯠꯇꯦꯍꯦꯩꯅ ꯍꯥꯏꯕꯗꯤ ꯄꯥꯒꯗꯧꯕꯅꯤꯅꯦ ꯅꯪ ꯀꯔꯝ ꯀꯥꯟꯗꯨꯍꯣꯡꯒꯦ ꯆꯍꯤ ꯀꯌꯥ ꯂꯩꯔꯤꯒꯦ ꯈꯪꯒꯦ ꯇꯧꯕꯅꯦ ꯑꯩ ꯐꯥꯎ ꯆꯍꯤ ꯑ ꯌꯧꯔꯦ ꯑꯗꯨꯗꯨꯒ ꯀꯗꯥꯏꯗꯒꯤꯅꯣ
ꯑ ꯅ ꯅꯪ ꯅꯪ ꯑꯩꯒ ꯏꯌꯔꯗꯗꯤ ꯀꯩꯅꯣ ꯀꯩꯅꯣ ꯌꯦꯔꯗ ꯑꯥ ꯑꯩ ꯄꯣꯛꯑꯒꯅꯦ ꯅꯦꯛꯁ ꯏꯌꯥꯔ ꯂꯩꯔꯦꯀꯣ ꯑꯥ ꯑꯩ ꯍꯥꯏꯔꯒꯦꯕ ꯑꯩ ꯄꯣꯛꯑꯒ ꯅꯦꯛꯁ ꯏꯔ ꯀꯥꯜꯂꯦꯀꯣ ꯑꯗꯨꯒꯤ ꯅꯦꯛꯁ ꯏꯌꯥꯔ ꯗ ꯅꯪ ꯄꯣꯛꯄ ꯍꯧꯔꯛꯄꯗ
ꯑꯗꯨꯗꯤ ꯅꯪ ꯀꯩꯅꯣꯒ ꯃꯥꯟꯅꯕ ꯃꯥꯜꯂ ꯑꯩꯃꯥꯟꯅꯕꯤꯗꯨꯒ
ꯎꯝ ꯉꯥꯏꯍꯥꯛꯃꯨꯛ ꯍꯥꯏꯅꯈ꯭ꯔꯣ ꯑꯗꯨꯕꯨ ꯎꯝ ꯈꯪꯉꯦ ꯉꯥꯏꯍꯥꯛ ꯑꯃꯨꯛ ꯍꯥꯏꯅꯈ꯭ꯔ ꯃꯕ
ꯍꯣꯏ ꯍꯣꯏ ꯍꯣꯏ ꯀꯥꯎꯁꯨ ꯑꯦꯦ ꯅꯁꯥꯅ ꯍꯥꯏꯔꯛꯇꯕꯩ ꯀꯥꯎꯊꯣꯛꯏꯒꯦ
ꯌꯥꯔꯦ ꯑꯩ ꯁꯥꯟꯅ ꯇ ꯍꯥꯏꯗ
ꯐꯪꯒꯦꯇꯧꯅꯤꯅꯦ ꯀꯥꯎꯕꯁꯨ ꯌꯥꯗꯕ꯭ꯔꯣ ꯍꯪꯕꯒꯁꯨ ꯌꯥꯗꯕ꯭ꯔꯣ
ꯅꯪ ꯂꯩꯇꯕ꯭ꯔꯣ
ꯑꯩ ꯆꯍꯤ ꯀꯌꯥ ꯋꯥꯠꯂꯤꯒꯦ ꯑꯃꯇꯦꯡꯉꯦꯁꯤ ꯀꯨꯟꯊ꯭ꯔꯥꯁꯨ ꯇꯧꯕ ꯎ ꯆꯍꯤ ꯃꯥꯄꯜ ꯋꯥꯠꯂꯤ ꯑꯩꯒꯤ ꯄꯨꯟꯁꯤ ꯑꯩꯁꯤ ꯍꯥꯏꯗꯤ ꯂꯩꯗꯅ ꯆꯍꯤ ꯀꯨꯟꯊ꯭ꯔꯥ ꯌꯧꯔꯗꯤ ꯀꯩꯅꯣꯝꯃꯧꯑꯣ ꯍꯥꯏꯗꯅ ꯆꯍꯤ ꯀꯨꯟꯊ꯭ꯔꯥ ꯌꯧꯗ꯭ꯔꯤꯉꯩꯁꯤꯦ ꯀꯃ ꯂꯩꯗꯒꯤ ꯌꯦꯡ ꯃꯅꯤꯗ ꯑꯃ ꯑꯩꯈꯣꯏ ꯂꯩꯀꯥꯏꯒꯤ ꯏꯃꯥꯟꯅꯕꯤꯗꯣ ꯍꯥ ꯃꯥ ꯑꯩꯈꯣꯏ ꯂꯩꯀꯥꯏ ꯏꯃꯥꯟꯅꯕꯤꯗꯣ ꯈꯪꯉꯤꯗꯅ ꯅꯪ ꯍꯥꯟꯅ ꯄꯨꯜꯂꯛꯄꯗꯣ
ꯎꯝ
ꯑꯗꯨ ꯅꯨꯄꯤꯗꯨꯅ ꯑꯩ ꯑꯁꯤꯒꯨꯝꯕ ꯋꯥꯔꯤꯁꯤꯅꯔꯗꯤ ꯑꯩꯁꯤ ꯌꯥꯝ ꯑꯍꯜ ꯑꯣꯏꯔꯦ ꯇꯧꯔꯛꯑꯅꯤ ꯑꯩꯌꯥꯝꯅ ꯊꯥ ꯁꯥꯔꯦ ꯇꯧꯔꯛꯑꯅꯤ
ꯏꯁꯤꯁ
ꯑꯉꯥꯡ ꯑꯉꯥꯡ ꯑꯣꯏꯗ꯭ꯔꯦ ꯍꯥꯏꯕ ꯑꯩ ꯆꯦ ꯇꯧꯔꯛꯀꯗꯤ ꯑꯩ ꯅꯣꯛꯇꯣꯏꯅꯦ ꯃꯥ ꯉꯥꯏꯔꯒ ꯑꯉꯥꯡ ꯑꯣꯏꯗ꯭ꯔꯕꯅꯤ ꯑꯉꯥꯡ ꯑꯣꯏꯗ꯭ꯔꯕꯅꯤ ꯑꯩꯒꯅ
ꯑꯗꯣ ꯃꯥꯗꯤ ꯃꯦꯆꯣꯔ ꯑꯣꯏꯕ ꯃꯥꯜꯂꯦ ꯀꯩꯅꯣ ꯑꯗꯨ ꯑꯣꯏꯔꯁꯨ ꯑꯩꯈꯣꯏꯗꯤ ꯑꯗꯨꯝ ꯑꯉꯥꯡꯗꯧꯅ ꯇꯧꯒꯦꯗ ꯑꯍꯟ ꯑꯣꯏꯔ ꯀꯁꯨ
ꯎꯝ ꯁꯛꯅꯁꯨ ꯑꯣꯏꯔꯕꯝꯅꯤꯅ ꯈꯪꯗꯦ ꯀꯩ ꯍꯥꯏꯗꯣꯏꯅꯣ
ꯀꯩꯗꯧꯗꯣꯏꯅꯣ ꯅꯪ ꯉꯁꯥꯏꯗꯩ ꯇꯨꯝꯕ꯭ꯔꯣ ꯐꯤꯂꯝ ꯌꯦꯡꯕ꯭ꯔꯣ
ꯁꯨꯝꯗꯨꯗ ꯆꯥꯛ ꯆꯥꯔꯨꯔꯦ ꯍꯜꯂꯛꯑꯦ ꯃꯗꯨꯀ ꯎꯝ ꯋꯥꯆꯉꯒꯑꯦ ꯃꯥꯅꯕꯤꯒ ꯑꯗꯨ ꯍꯔ ꯐꯣꯟ ꯅꯝꯕꯔ ꯁꯃ ꯌꯦꯒ ꯂꯩꯑꯦ
ꯀꯩ ꯋꯥ ꯊꯅ
ꯏꯃꯥꯅꯕꯤ ꯋꯥꯡꯒꯅꯤꯗꯥꯏꯗꯅ ꯑ ꯅꯪꯒꯤꯗꯤ ꯈꯠꯅ ꯆꯩꯤꯅꯕꯒ ꯊꯣꯛꯇꯕ꯭ꯔꯣ
ꯎꯝ ꯊꯣꯛꯣꯛ ꯊꯤꯦ
ꯌꯥꯝ ꯐꯩꯌꯦꯀꯣ ꯅꯪ ꯆꯍꯤ ꯑꯃꯗꯤ ꯁꯨꯔꯕ꯭ꯔꯣ
ꯎꯝ ꯆꯍꯤ ꯍꯧꯖꯤ ꯎꯝ ꯆꯍꯤ ꯑꯅꯤ ꯁꯨꯒꯗꯕ ꯊꯥ ꯃꯔꯤ ꯋꯥꯠꯂꯤ
ꯏꯃꯥꯏ ꯀꯨꯏꯔꯦꯅꯍꯦ
ꯎꯝ ꯀꯨꯏꯔꯦ
ꯏꯃꯥꯏ ꯃꯥꯏ ꯃꯥꯏ ꯀꯌꯥꯝ ꯊꯨꯅ ꯇꯧꯔꯝꯃꯤꯅꫭ ꯌꯦꯡꯉꯨꯅꯦ ꯑꯩꯕꯧ ꯈꯪꯕ ꯀꯨꯏꯗ꯭ꯔꯤ
ꯌꯥꯔꯦ ꯕꯦꯝꯃ ꯅꯪ ꯀꯔꯝ ꯀꯥꯟꯗꯅꫭ ꯅꯪ ꯈꯪꯉꯤꯗꫭ ꯍꯥ
ꯑꯩꯅ ꯅꯪꯒꯤ ꯈꯪꯕꯗꯨꯔꯣ
ꯎꯝ
ꯏꯁ ꯀꯨꯣꯏꯗ꯭ꯔꯦꯅꯦꯕ ꯅꯪꯅꯅꯦ ꯆꯍꯤ ꯐꯥꯔꯝꯗꯥꯏꯗ ꯑꫭꯏꯔꯝꯒꯅꯤ ꯑꯩꯉꫭꯟꯗ ꯍꯥꯏꯔꯛꯄꯗꯨ ꯑꯩꯅ ꯂꯣꯠꯈꯤꯅꯦ ꯍꯦꯛꯇ ꯅꯪꯁꯨ ꯔꯤꯚꯦꯟꯁ ꯇꯧꯔꯛꯑꯕ ꯈꯪꯗꯦ
ꯑꯥ ꯌꯥꯔꯦꯕꯦꯝꯃ ꯅꯪꯗꯤ ꯅꯪꯗꯤ ꯆꯍꯤ ꯀꯌꯥ ꯁꯨꯔꯦ ꯑꯗꯨ ꯐꯖꯅ ꯍꯥꯏꯌꯨ ꯅꯪ ꯇꯨꯃꯤꯟꯅꯒ ꯇꯧꯔꯝꯗꯅ ꯐꯨꯅꯤꯡꯕꯁꯤꯗꯤ ꯑꯩꯅ ꯑꯗꯨꯗ
ꯑꯦ ꯃꯤ ꯑꯥꯏꯅꯔꯣ ꯑꯗꯨꯕꯣ
ꯑ ꯗꯨꯗꯤ ꯀꯅꯥꯅꯅꫭ
ꯃꯥꯅꯟꯅꯅꯦ ꯑꯩꯅ ꯅꯠꯇꯦ ꯃꯉꫭꯟꯗ ꯍꯪꯉꯨ
ꯑꯁ ꯄꯛꯇꯕꯅ ꯅꯗꯕꯥꯅꯤ ꯗꯨꯗ
ꯃꯥꯅ ꯍꯥꯏꯔꯛꯇ꯭ꯔꯣ ꯃꯥꯅꯅꯦꯅ
ꯍꯥꯏꯗꯦꯗ
ꯑꯁ ꯃꯥꯅ ꯍꯥꯏꯔꯛꯛꯇꯦ ꯑꯗꯨꯗꯤ ꯐꯨꯖꯟꯒꯦ ꯃꯥ ꯑꯃꯨꯛ ꯅꯨꯡꯉꯥꯏ ꯅꯉꫭꯟꯗ ꯍꯥꯏꯍꯜꯂꯛꯀꯦ ꯃꯥꯅꯅ ꯇꯧꯍꯟꯕꯅꯤꯅ ꯑꯩꯒꯤ ꯏꯔꯥꯜ ꯅꯠꯇꯦ ꯃꯥꯅ ꯂꯥꯟꯕꯅꯤ
ꯎꯝ ꯅꯣꯏ ꯂꯨꯍꯣꯡꯕ ꯂꯥꯛꯎꯅꯨꯔꯥ ꯑꯩ
ꯏꯁ ꯌꯥꯔꯤꯕꯦꯝꯃ ꯅꯪ ꯅꯨꯄꯤꯒꯤꯁꯨ ꯅꯨꯄꯥꯒꯤꯁꯨ ꯂꯥꯛꯀꯗꯕꯅꯤꯀꯣ
ꯏꯁ ꯑꯅꯤꯃꯛ ꯇꯧꯔꯛꯇꯣꯏꯔꯣ ꯑꯩ ꯌꯥꯝ ꯇꯧꯕꯤꯔꯛꯀꯅꯨ ꯏꯕꯦꯝꯃ ꯑꯩ ꯄꯣꯠꯌꯦꯡꯒ ꯄꯤꯕ ꯉꯝꯖꯔꯣꯏ
ꯅꯪꯗꯤ ꯏꯁ ꯀꯔꯤꯅꯣ ꯀꯗꯥꯥꯏꯗꯒꯤ ꯑꫭꯏꯅꯤ ꯑꯣꯏꯔꫭꯏ ꯈꯪꯗꯕ ꯃꯥꯕꯨ
ꯑꯦ ꯑꯣꯏꯅꯤ ꯑꯣꯏꯔꯣꯏ ꯈꯪꯗꯦ ꯀꯥꯏꯅꯒ ꯍꯥꯏꯖꯤꯟꯕ ꯁꯥꯥꯏ ꯏꯕꯦꯝꯃ
ꯍꯥꯏꯗꯤꯅꯣ ꯁꯨꯝ ꯇꯧꯔꯤꯕ ꯑꯗꯨꯅꯤ ꯆꯍꯤꯕꯨ ꯌꯥꯝꯗ꯭ꯔꯦ ꯍꯥ ꯈꯔ ꯂꯩꯔꯒ ꯗꯝ ꯑꯃ ꯇꯧꯒ꯭ꯔꯗꯕ ꯃꯤ ꯁꯤꯕꯨ ꯅꯪ ꯊꯥꯖꯕ꯭ꯔꯣ ꯃꯥꯕꯣ
ꯊꯥꯡꯖꯩꯗ ꯑꯩꯗꯤ
ꯎꯝ ꯏꯁ ꯅꯪ ꯌꯥꯝ ꯂꯣꯏꯅꯔꯛꯄꯅꯤ ꯌꯥꯝ ꯈꯪꯉꯃꯅꯤ ꯃꯥꯏ ꯃꯒꯨꯟ ꯅꯨꯄꯤꯅ ꯃꯔꯣꯟ ꯆꫭꯞꯄꯝꯅꯤ ꯈꯪꯗ꯭ꯔꯤ ꯈꯪꯉꯤ
ꯍꯥꯏꯕꯤꯅꯨꯍꯦ ꯑꯗꯨꯃꯥꯏꯅ ꯑꯉꯥꯡꯗ
ꯏꯁ ꯃꯆꯦꯅꯤꯅ ꯃꯅꯥꯎ ꯅꯨꯄꯥ ꯌꯥꯝ ꯀꯜꯂꯤꯀꯣ
ꯑꯗꯨ ꯅꯪ ꯈꯪꯕ꯭ꯔꯥꯅꯦ
ꯀꯩꯅꯣ
ꯆꯣꯄꯦ ꯈꯣꯠꯂꯦꯒ ꯍꯥꯏꯗꯨꯕꯨ
ꯀꯅꯥꯝ ꯂꯝ ꯂꯥꯞꯅ ꯂꯩꯝ ꯊꯥꯖꯗꯦꯕ ꯀꯅꯥꯝꯇ ꯍꯧꯖꯤꯛ ꯀꯅꯥꯝ ꯊꯥꯖꯗꯦ
ꯃꯤ ꯊꯥꯖꯕ ꯍꯩꯇꯦ
ꯑꯗꯤ ꯑꯩ ꯅꯋꯥ ꯂꯧꯗꯦ